ꯍꯜꯂꯣ
ꯏꯊꯥꯊꯥꯖꯗꯅ ꯄꯥꯏꯈꯠꯂꯛꯄꯅ ꯅꯝꯊꯃꯣꯏꯗ ꯙꯨꯞ ꯂꯥꯎ ꯑꯃ ꯐꯥꯎꯕ꯭ꯔꯥ
ꯍꯜꯂꯣ ꯈꯪꯕ꯭ꯔꯣ
ꯑꯥ ꯈꯪꯗꯦꯍꯦ ꯀꯃꯥꯏꯅ ꯈꯪꯗꯣꯏꯅꯣ
ꯄꯥꯠ ꯂꯥꯎꯔꯛꯄꯗꯨꯗ ꯈꯪꯕ꯭ꯔꯥ ꯍꯪꯕꯅꯤꯗ
ꯑꯩ ꯅꯪ ꯋꯥꯈꯜꯗ ꯨ ꯗꯨꯞ ꯂꯥꯎꯅꯥ ꯐꯥꯎꯕ꯭ꯔꯥꯁꯤꯅꯤ
ꯑꯩꯈꯣꯏꯗꯤ ꯍꯜꯂꯧꯅꯤ
ꯍꯜꯂꯣ
ꯑꯥ ꯚꯥꯏ
ꯍꯥꯏꯗꯤ ꯋꯥꯔꯤ ꯍꯥꯜꯂꯧ ꯍꯥꯏꯕꯒꯤ ꯃꯑꯣꯡꯁꯨ ꯌꯥꯝ ꯃꯈꯜ ꯌꯥꯝ ꯂꯩꯌꯦꯕ
ꯂꯩꯁꯥꯕꯤ ꯁꯥꯔꯛꯑꯣꯔꯣ ꯅꯪ ꯅꯨꯄꯥ ꯁꯥꯒꯦꯔꯣ
ꯍꯦ ꯍꯦ ꯍꯣꯏ ꯁꯥꯎꯑꯣꯅꯦ ꯑꯗꯨ ꯀꯩꯅꯣꯃ ꯍꯥꯜꯂꯧ ꯍꯥꯏꯕꯒꯤ ꯃꯈꯜꯁꯨ ꯌꯥꯝ ꯂꯩꯌꯦꯕ
ꯍꯥꯏꯔꯛ ꯑꯣ
ꯅꯨꯄꯥꯗ ꯍꯥꯏꯒꯗꯧꯕ ꯍꯜꯂꯧ ꯍꯥꯏꯕ ꯃꯟꯂꯩ ꯅꯨꯄꯤꯗ ꯍꯜꯂꯧ ꯍꯥꯏꯒꯗꯧꯕ ꯂꯩꯌꯦ ꯏꯃꯥ ꯃꯄꯥꯗ ꯍꯜꯂꯧ ꯍꯥꯏꯕ ꯃꯈꯜ ꯌꯥꯝ ꯂꯩꯅꯀꯣ ꯑꯗꯨꯅꯤꯗꯥ ꯍꯥꯏꯁꯦ ꯄꯣꯠꯇꯣ ꯃꯤ ꯈꯨꯗꯤꯡꯃꯛꯇ ꯍꯜꯂꯣ ꯍꯥꯏꯕ ꯌꯥꯗꯦꯕ
ꯍꯥꯏ
ꯑꯥ ꯑꯩꯈꯣꯏ ꯑꯩꯈꯣꯏ ꯂꯩꯁꯥꯕꯤꯗ ꯑꯣꯏꯔꯒꯅ ꯍꯜꯂꯣ ꯑꯥ ꯇꯥꯕ꯭ꯔꯣ
ꯚꯏ ꯅꯪ ꯈꯝꯕ ꯊꯣꯏ ꯈꯝꯕ ꯈꯝꯕ ꯊꯣꯏꯕꯤꯒꯤ ꯋꯥꯔꯤꯗꯨ ꯈꯪꯕ꯭ꯔꯣꯅꯦ
ꯈꯪꯉꯤꯅꯦ ꯑꯗꯨ ꯑꯩ ꯈꯤꯇꯪ ꯀꯥꯎꯈ꯭ꯔꯦ
ꯑꯥ ꯂꯤ ꯂꯤꯔꯅꯨ ꯑꯗꯨꯗꯤ ꯑꯩ ꯑꯥ ꯀꯩ ꯀꯩ
ꯑꯩ ꯅꯪ ꯍꯧꯖꯤꯛ ꯍꯥꯏꯔꯛꯑꯗꯤ ꯅꯤꯡꯁꯤꯡꯔꯛꯀꯅꯤ
ꯑꯗꯨꯗꯤꯗꯤ ꯀꯩꯅꯣ ꯆꯥꯛ ꯆꯥꯗ꯭ꯔꯤꯀꯣ
ꯆꯥꯗ꯭ꯔꯤꯗ ꯊꯣꯡꯉꯤ ꯃꯥꯏꯔꯦꯟ ꯑꯣꯏꯅ ꯇꯧꯔꯦ
ꯃꯥꯏꯔꯦꯟ
ꯃꯥꯏꯔꯦꯟꯗ ꯉꯥ ꯉꯥꯗꯤ ꯌꯥꯎꯋꯦꯀꯣ ꯑꯗꯨꯕꯨ ꯉꯥꯀꯪ ꯑꯥ ꯉꯥꯌꯥꯏ ꯉꯥꯌꯥꯏ ꯊꯥꯗꯔꯒ ꯑꯥ ꯑꯗꯨ ꯉꯥꯗꯨ ꯄꯟꯅꯤꯡꯕ ꯑꯩꯅ
ꯑꯍꯥꯎꯕꯅꯤꯍꯦ ꯄꯥꯟ ꯄꯥꯟꯒ ꯁꯟ ꯑꯌꯥꯏꯕꯗꯣ
ꯑꯥꯎ
ꯄꯥꯟꯒ ꯅꯠꯇꯦ ꯂꯝꯑꯣꯛ ꯑꯩꯌꯥꯏꯕꯗꯣ
ꯎꯝ ꯑꯁ ꯑꯗꯨꯗꯤ ꯍꯥꯎꯋꯦ
ꯑꯗꯣ ꯊꯥꯛꯄꯣ ꯊꯥꯑꯗꯤꯀꯣ
ꯎꯝ
ꯄꯥꯟ ꯌꯦꯟꯖꯥꯡꯗꯨꯗ ꯑꯁ ꯈꯨꯍꯥꯎꯅꯤ
ꯃꯥꯏꯔꯦꯟꯒ ꯁꯥ ꯊꯣꯡꯕꯖꯦ ꯑꯩꯗꯤ ꯄꯥꯝꯗꯦꯅꯦ ꯅꯪ
ꯃꯥꯏꯔꯦꯟꯒ ꯁꯥ ꯊꯣꯡꯕꯗꯤ ꯍꯥ ꯍꯥꯎꯇꯦꯅ
ꯍꯥꯎꯕꯅꯦ ꯍꯥꯎꯕꯅꯦ ꯑꯣꯛꯀ ꯑꯣꯛꯁꯥꯒ ꯍꯥꯎꯅꯦ ꯍꯣꯏ
ꯑꯁ ꯀꯩꯅꯣꯃ ꯌꯥꯝ ꯌꯥ ꯌꯥꯝ ꯊꯨꯝꯃꯦꯅ
ꯀꯔꯤꯅꯣ ꯊꯨꯝꯃꯦ ꯍꯥꯏꯒ ꯃꯥꯏ ꯃꯥꯏꯔꯦꯟ ꯍꯣꯏ ꯈꯔꯕꯨꯗꯤ ꯊꯨꯝꯕꯅꯦ ꯑꯗꯣ ꯃꯥꯏꯔꯦꯟꯗꯩ ꯗꯤ ꯑꯩꯗꯤ ꯄꯥꯅ ꯍꯦꯟꯅ ꯍꯥꯎꯋꯦ ꯗ ꯑꯥ ꯄꯥ ꯄꯥꯝꯖꯩꯗ
ꯄꯥꯟꯕꯨꯗꯤ ꯐꯖꯩꯔ ꯍꯥꯎꯋꯦ ꯑꯗꯨꯕꯨꯗꯤ
ꯑꯥ ꯃꯥꯅꯦ
ꯄꯥꯟꯒ ꯀꯩꯅꯣꯃꯁꯨ ꯍꯥꯎꯋꯦ ꯁꯥꯀꯪꯗꯣ ꯁꯦꯠꯂꯒ ꯍꯥ
ꯍꯥꯥ ꯍꯥ ꯍꯥ ꯃꯩꯀꯥꯞꯄꯤ ꯃꯩꯀꯥꯞꯄꯤ ꯈꯨꯃꯟꯒꯤ ꯗꯥꯏꯂꯣꯛ ꯑꯃ ꯑꯃ ꯄꯥꯏꯈꯠꯂꯒ ꯍꯦꯛ ꯆꯞ ꯄꯣꯠꯆꯥꯎꯗꯤ ꯑꯁ ꯂꯩꯇ꯭ꯔꯦ ꯂꯩꯇ꯭ꯔꯦ ꯑꯁ ꯂꯩꯇ꯭ꯔꯦ ꯑꯗꯨꯒꯤ ꯑꯁ ꯃꯩꯀꯥꯞꯄꯤ ꯈꯨꯃꯟꯒꯤ ꯚꯤꯗꯤꯌꯣꯗꯣ ꯌꯥꯝ ꯌꯦꯡꯕ ꯅꯨꯡꯉꯥꯏꯕꯅꯤꯍꯦ ꯅꯪ ꯅꯣꯏ ꯌꯦꯡꯉꯕꯣ
ꯌꯦꯡꯉꯦꯅ ꯑꯗꯨꯝ
ꯑ ꯑꯗꯨꯒ ꯎꯝ ꯑꯗꯨꯒ ꯀꯅꯥꯅꯣ ꯃꯤꯠꯈꯨꯕꯤ ꯍꯥꯏꯕ ꯕꯔꯥ ꯃꯤꯠ ꯃꯤꯠꯈꯨꯕꯤ ꯑꯗꯨꯒꯤ ꯚꯤꯗꯤꯌꯣꯖꯨ ꯌꯦꯡꯕ ꯅꯨꯉꯥꯏꯕꯅꯦ
ꯎꯝ ꯍꯨꯖꯤꯛꯀꯤ ꯍꯧꯖꯤꯛꯀꯤ ꯋꯦꯗꯔꯁꯦ
ꯑꯥ
ꯀꯦꯅꯣꯃꯥ ꯑꯣꯛꯁꯥ ꯑꯇꯥꯎꯕꯗꯣ
ꯍꯣꯏ ꯅꯣꯡ ꯑꯁ ꯑꯩ ꯅꯪ ꯀꯔꯝꯕꯅ ꯍꯦꯟꯅ ꯄꯥꯝꯃꯤ ꯅꯣꯡꯖꯨ ꯊꯥꯗꯅ ꯍꯦꯟ ꯄꯥꯝꯕꯔꯥ ꯏꯪꯊꯝꯊꯥ ꯄꯥ ꯑꯄꯥꯝꯕꯔꯥ ꯀꯥꯂꯦꯟ ꯄꯥꯝꯕ꯭ꯔꯥ
ꯑꯩ ꯀꯥꯂꯦꯟꯗꯤ ꯁꯨꯄꯥꯝ ꯄꯥꯝꯗꯦ
ꯀꯂꯦꯟ ꯀꯥꯂꯦꯟ ꯑ ꯑꯩ ꯄꯥꯝꯗꯦ ꯑꯩꯅ ꯈ꯭ꯋꯥꯏꯗꯒꯤ ꯄꯥꯝꯕ ꯍꯥꯏꯔꯗꯤ ꯏꯪꯊꯝꯊꯥꯅꯤ
ꯏꯪꯊꯝꯊꯥꯅꯦ ꯑꯗꯨꯅ ꯄꯥꯝꯃꯦ ꯑꯩꯗꯤ ꯑꯇꯣꯞꯄꯗꯤ ꯄꯥꯝꯃꯦ
ꯍꯣꯏ ꯇꯨꯝꯃꯖꯨ ꯅꯨꯉꯥꯏꯔꯦꯅ ꯏꯪꯊꯝꯊꯥꯗꯗꯤ
ꯑꯗꯨꯒ ꯍꯧꯒꯠꯄ ꯍꯧꯒꯠꯄꯗꯤ ꯉꯝꯗꯕ
ꯑꯥ ꯕꯨꯁꯨ ꯌꯥꯝ ꯇꯟꯕ
ꯅꯠꯇꯦ ꯍꯨꯖꯤꯛꯀꯤ ꯋꯦꯗꯔꯖꯦ
ꯑꯥ
ꯍꯨꯖꯤꯛꯀꯤ ꯋꯦꯗꯔ ꯔꯤꯄꯣꯔꯠꯁꯦ ꯅꯣꯡꯁꯦ ꯃꯪꯉ ꯂꯩꯌꯦꯕ ꯅꯣꯡ ꯃꯪꯉꯗꯤ ꯀꯩ ꯀꯩꯅꯣ ꯌꯥꯝ ꯅꯤꯡꯁꯤꯡꯂꯛꯄ ꯑꯣꯛꯁꯥ ꯑꯇꯥꯎꯕꯗꯣ
ꯑꯥ
ꯐꯖꯅ ꯇꯥꯎꯊꯣꯛꯑꯦꯅ ꯃꯣꯔꯣꯛ ꯃꯣꯔꯣꯛ ꯃꯣꯔꯣꯛ ꯃꯦꯠꯂꯒ ꯍꯥ
ꯑꯥ
ꯑꯁ ꯑꯗꯨꯒ ꯑꯅꯤꯔꯥ ꯑꯃ ꯑꯅꯤ ꯀꯨꯠ ꯂꯥꯎꯅ
ꯑꯥ ꯃꯥꯔꯦ ꯑꯃ ꯑꯦ ꯃꯥꯔꯣꯛꯇꯣ
ꯑꯥꯎ
ꯑꯇꯦꯛ ꯄꯥꯔꯣ
ꯑꯥꯎ ꯃꯣꯔꯣꯛ ꯑꯇꯦꯛꯇꯣ
ꯎꯝ ꯑꯗꯨꯒ ꯀꯩꯅꯣꯃꯥ ꯁꯟꯒꯤ ꯃꯅꯥꯒ ꯃꯂꯩꯈꯣꯏ ꯇꯥꯎꯕꯗꯣ ꯈꯪꯉꯦꯅ
ꯈꯣꯏ ꯆꯥꯈ꯭ꯔꯥꯕ ꯑꯗꯨꯗꯣ
ꯆꯥ ꯆꯥꯕ ꯇꯦꯁ ꯇꯧꯗ꯭ꯔꯤꯗ ꯑꯩ ꯆꯥꯗ꯭ꯔꯤꯌꯦ
ꯃꯂꯩꯒ ꯃꯅꯥꯒ ꯇꯥꯎꯕꯗꯣ
ꯑꯣ
ꯑꯁ ꯑꯗꯨꯒꯤ ꯈꯨꯍꯥꯎꯗꯤ
ꯑꯩꯁ ꯁꯟ ꯁꯟ ꯃꯥ ꯃꯎꯟꯖꯨ ꯍꯥꯎꯕꯅꯦꯍꯦ
ꯃꯥꯎꯟꯗꯨ ꯍꯥꯎ
ꯐꯖꯅ ꯁꯦꯡꯗꯣꯛꯑꯒ ꯀꯣ
ꯑꯥ ꯑꯩꯗꯤ ꯃꯎꯟꯖꯦ ꯀꯥꯝꯕꯗꯣ ꯍꯥꯎꯗꯦꯅꯦ ꯃꯩꯗ ꯌꯥꯏꯔꯒ ꯆꯥꯕꯗꯣ
ꯎꯝ
ꯍꯌꯦꯡꯂꯥ ꯍꯪꯆꯤꯠꯂꯥ ꯀꯦ ꯑꯦꯐ ꯁꯤ ꯀꯦ ꯑꯦꯐ ꯁꯤ ꯆꯥꯕ ꯆꯠꯂꯨꯁꯤꯗꯅ
ꯅꯪ ꯅꯪ ꯇꯧꯕꯤꯒꯦ ꯍꯥꯏꯔꯣ ꯆꯥꯔꯨꯖꯦ
ꯍꯥꯏ ꯍꯣꯏꯗꯤ ꯇ꯭ꯔꯤꯠ ꯃꯥꯁꯇꯔꯅꯦ ꯀꯩꯅꯣ ꯆꯥꯅꯤꯡꯉꯗꯤ ꯄꯨꯕꯤꯒꯦ ꯀꯣ
ꯑꯣ ꯆꯥꯖꯦ ꯆꯥꯖꯦ ꯑꯗꯨ ꯁꯥꯍꯨꯟ ꯅꯪ ꯁꯥꯍꯨꯟꯒꯤꯗꯣ ꯀꯩꯅꯣꯝꯃꯥ ꯏꯟꯁꯥꯡ ꯑꯣꯏꯅ ꯊꯣꯡꯉꯤꯔꯣ
ꯍꯥꯏ ꯅꯠꯇꯦ ꯏꯟꯖꯥꯡ ꯅꯠꯇꯦ ꯏꯟꯖꯥꯡꯗꯤ ꯍꯥꯏꯗꯣꯛꯄ ꯌꯥꯗꯦ
ꯍꯩꯗꯣꯛꯄ ꯌꯥꯗꯕ ꯏꯟꯖꯥꯡꯅꯤ
ꯃꯈꯣꯡ ꯃꯔꯤ ꯁꯨꯕ꯭ꯔꯣ
ꯃꯔꯤ ꯑꯃꯈꯛꯇꯅꯤꯗ ꯃꯈꯣꯡꯗꯣ
ꯃꯈꯣꯡ ꯑꯃꯗ ꯃꯈꯣꯡ ꯑꯃꯇꯪꯒꯤ ꯁꯥꯗꯤ ꯀꯔꯤ ꯁꯥꯅ‌ꯣ
ꯁꯥ ꯁꯥ ꯑꯣꯏꯔꯝꯗꯧ ꯃꯥꯟꯕ꯭ꯔꯣꯅꯦ ꯃꯈꯣꯡ ꯑꯃꯈꯛꯇꯅꯦ ꯍꯥꯏꯕꯗꯨꯗ ꯃꯥꯟꯕ꯭ꯔꯣ
ꯈꯣꯡ ꯑꯃꯒꯤ ꯁꯥꯖꯤ ꯀꯔꯤ ꯁꯥ ꯑꯣꯏꯗꯣꯏꯅꯣ ꯀꯣ
ꯍꯪꯒꯥꯝꯒꯨꯝꯕ
ꯃꯈꯣꯡꯗꯤ ꯑꯃꯈꯛꯇꯅꯦꯗꯅ
ꯑꯣ ꯍꯡꯒꯥꯝꯒꯨꯝꯕꯖ‌ꯦ ꯆꯥꯡ ꯌꯥꯝ ꯆꯪꯕꯗꯨꯅꯦꯅ ꯑꯗꯨꯗꯤ
ꯍꯪꯒꯥꯝꯗꯤ ꯑꯩ ꯄꯥꯝꯃꯦ ꯑꯗꯨꯒ ꯃꯥꯏꯔꯦꯟ ꯃꯅꯥꯗꯣ
ꯑꯥ ꯑꯁ ꯑꯗꯨꯗꯤ ꯑꯗꯨꯝ ꯍꯥꯎ
ꯎꯝ ꯍꯋꯥꯏꯏ ꯃꯅꯥꯒ
ꯍꯧꯖꯤꯛꯇꯤ ꯍꯪꯒꯥꯝ ꯐꯪꯗꯦꯅ ꯄꯥꯛ ꯀꯥꯂ‌ꯦꯟ ꯑꯣꯏꯕꯅꯤꯅ
ꯑꯩꯈꯣꯏ ꯑꯩꯈꯣꯏꯗꯤ ꯂꯩꯌꯦ
ꯎꯝ
ꯍꯤꯡꯒꯣꯟ ꯂꯩꯕꯅꯤꯅ ꯀꯣ
ꯑꯥ ꯑꯁ ꯐ꯭ꯔꯦꯁꯅꯦꯕ
ꯄ꯭ꯔꯦꯁ ꯑꯣ ꯄꯤꯌꯣ ꯑꯣꯔꯒꯅꯤꯛꯅꯦ
ꯑꯣꯔꯒꯅꯤꯛꯅꯦꯕ ꯁꯥ ꯉꯥ ꯈꯔ ꯂꯩꯍꯧꯔꯦꯕ ꯄꯨꯔꯛꯎꯅꯦ ꯑ ꯃꯅꯥ ꯆꯥꯎꯕꯖꯥꯠꯇꯨꯔꯣ ꯀꯩꯅꯣ
ꯃꯅꯥ ꯌꯥꯝ ꯆꯥꯎꯗꯦ
ꯀꯩꯅ‌ꯣꯝꯃ ꯑ ꯀꯩꯅ‌ꯣꯝꯃꯒ ꯁꯥꯠꯄꯗꯨꯔ‌ꯣ ꯂꯩꯗ ꯍꯪꯒꯥꯝ ꯂꯩꯑꯦꯅ ꯂꯩꯒ
ꯅꯠꯇꯦ ꯅꯠꯇꯦ ꯅꯠ ꯅꯠ ꯅꯠꯇ ꯅꯠꯇꯦ ꯅꯠꯇꯦ
ꯑꯣ ꯄꯥꯛꯄꯗꯣ
ꯃ‌ꯣꯟ ꯃꯣꯟ ꯃ‌ꯣꯟ ꯃꯣꯟ ꯂꯥꯎꯕꯗꯨꯅꯤ
ꯑ ꯑꯥ ꯍꯪꯒꯥꯝꯒ ꯍꯪꯒꯥꯝꯒ ꯑꯣꯛꯁꯥꯁꯨ ꯈꯔ ꯕꯦꯔꯥꯅꯤꯍ‌ꯦ
ꯑꯁ ꯍꯥꯏꯔ ꯀꯥꯟꯅꯗꯦ
ꯎꯝ ꯂꯩꯇ꯭ꯔꯦ ꯍꯥꯏꯗꯨꯔꯣ
ꯃꯣꯏꯖ‌ꯦ ꯑꯗꯨꯒ ꯊꯔꯣꯏꯒ ꯍꯥ
ꯑꯥ
ꯅꯪꯁꯨ ꯆꯥꯔꯝꯒꯅꯤꯅ ꯊꯔꯣꯏꯒ
ꯒꯥꯔꯦ ꯆꯥꯔꯦ ꯆꯥꯔꯦ ꯆꯥꯔꯦ
ꯑꯗꯨꯒꯤ ꯈꯨꯍꯥꯎꯗꯤ ꯈꯛ ꯃꯍꯥꯎꯗꯤ ꯇꯣꯡꯉꯥꯜꯂꯦꯍꯦ
ꯆꯥꯔꯦ ꯇꯦꯁꯗꯤ ꯇꯧꯗ꯭ꯔꯤꯌꯦ
ꯑꯁ ꯅꯪꯒꯤꯖ‌ꯦ ꯑꯉꯥꯡ ꯑꯉꯛꯄ ꯋꯥ ꯌꯥꯝ ꯉꯥꯡꯉꯦ
ꯃꯤꯕꯨ ꯂꯣꯏ ꯉꯥꯎꯍꯟꯗꯣꯏꯔꯦ ꯅꯪꯖꯦ
ꯑ ꯚꯥꯏꯅ ꯅꯨꯡꯁꯤꯕ ꯅꯨꯡ ꯅꯨꯡꯁꯤꯗꯥꯡꯗꯣ ꯍꯩ ꯈꯪꯕ꯭ꯔꯣ
ꯅꯨꯡꯁꯤ ꯍꯤꯗꯥꯛ ꯑꯥꯎ
ꯑꯗ‌ꯣ ꯀꯩ ꯀꯩ ꯀꯔꯤ ꯑꯥ ꯀꯔꯤ ꯀꯔꯤꯗ ꯊꯛꯑꯗꯤ ꯈ꯭ꯋꯥꯏꯗꯒꯤ ꯆꯥꯅꯩ ꯍꯥꯏꯕꯗ‌ꯣ ꯅꯪ ꯈꯪꯕ꯭ꯔꯣ ꯑꯗ‌ꯣ ꯃꯅꯥꯗ ꯏꯟꯁꯥꯡꯗ ꯅꯠꯇꯦ
ꯑꯩꯗꯤ ꯍꯩꯗꯗꯤ ꯌꯥꯝ ꯆꯥꯅꯩ ꯍꯩꯅꯧ ꯗꯣ
ꯑꯥ ꯍꯩꯅꯧꯒ
ꯑꯥ
ꯍꯩꯗꯔꯣ ꯑꯥ ꯍꯩꯅꯧ ꯑꯣ
ꯑꯥ ꯍꯩꯅꯧ ꯃꯦꯡꯒꯣ ꯗꯨꯒ ꯑꯗꯨꯒ ꯆꯥꯕꯁꯤꯗꯤ ꯍꯥꯎꯋꯦ
ꯑꯁ ꯍꯩꯅꯧ ꯍꯩꯅꯧꯒ ꯇ‌ꯣ ꯀꯩ ꯀꯩꯅꯣ ꯎꯝ ꯍꯪꯒꯥꯝ ꯃꯅꯥ ꯃꯍꯤ ꯁꯨꯝꯗ ꯁꯨꯝꯃꯒ ꯄꯨꯊꯣꯛꯄ ꯑꯃꯥ ꯂꯩꯗꯅ ꯃꯨꯆꯨ ꯀ ꯃꯨꯕꯗꯣ
ꯑꯥ
ꯌꯦꯟ ꯃꯊꯤꯒ ꯃꯥꯟꯕꯗꯣ
ꯑꯗ‌ꯣ ꯑꯗ‌ꯣꯒ ꯆꯕꯗ‌ꯣ ꯌꯥꯝ ꯍꯥꯎꯕꯅꯦꯍꯦ
ꯑꯗꯨ ꯍꯨꯖꯤꯛ ꯐꯥꯎꯕꯗꯨꯗꯤ ꯂꯩꯇ꯭ꯔꯦꯍꯦ ꯆꯥꯛꯀ ꯆꯥꯕꯁꯨ ꯍꯥꯎꯕꯅꯦ ꯑꯗꯨꯗꯤ
ꯃꯥꯅꯦ
ꯃꯣꯏꯁꯦ ꯃꯇꯝ ꯌꯥꯝ ꯆꯪꯉꯦ ꯈꯣꯏ ꯏꯃꯥ ꯈꯣꯏꯅ ꯊꯣꯡꯉꯦꯕ ꯑꯗꯨꯗꯣ ꯍꯪ ꯍꯪꯒꯥꯝ ꯃꯍꯤꯗꯣ ꯀ‌ꯦꯅꯣꯃ ꯇꯧꯋꯦꯕ ꯑꯁ ꯀ‌ꯦꯅ‌ꯣꯃ ꯍꯪꯒꯥꯝ ꯕꯣꯔꯥ ꯑꯃꯥ ꯀꯨꯝꯕꯖ‌ꯦ ꯊꯣꯛꯀꯗꯧꯕ ꯗꯨꯗꯤ ꯌꯥꯝ ꯈꯤꯇꯪꯅꯦꯕ ꯊꯣꯛꯇꯣꯏꯁꯦ
ꯃꯥꯅꯦ
ꯑꯗꯨꯒꯤꯅꯦ ꯃꯣꯏ ꯇꯥꯡꯁꯨ ꯇꯥꯡꯉꯤꯗꯣ
ꯇꯥꯡꯕꯅꯦ ꯐꯪꯕ
ꯃꯣꯔꯣꯛ ꯃꯦꯠꯄꯁꯨ ꯍꯥꯎꯋꯦ
ꯎꯝ ꯆꯤꯡ ꯆꯤꯡꯒꯨꯝꯕ ꯗꯨꯗꯤ ꯌꯥꯝ ꯁꯦꯝꯖꯕꯅꯤꯀꯣ ꯑꯗꯨꯒꯨꯝꯕ ꯄꯣꯠꯇꯣ
ꯃꯣꯏ ꯀ‌ꯦꯅꯣꯃ ꯑꯥ ꯋꯥ ꯗꯒ ꯌꯣꯜꯂꯦꯅ ꯋꯥ ꯗꯒ ꯍꯥꯞꯄꯒ
ꯃꯥꯅꯦ ꯃꯥꯅꯦ ꯃꯥꯅꯦ ꯋꯥꯗ ꯃꯈꯨꯝꯒ ꯁꯦꯝꯃꯒꯀꯣ ꯇꯥꯕ꯭ꯔꯣ ꯚꯥꯏ ꯍꯂꯣ ꯚꯥꯏ ꯇꯥꯕ꯭ꯔꯣ ꯚꯥꯏ ꯍꯜꯂꯣ